ꯇꯥꯕ꯭ꯔꯣ ꯀꯩꯅꯣ ꯅꯪꯗꯤ ꯀꯔꯤ ꯇꯧꯕꯅꯣ ꯅꯪꯗꯤ ꯀꯔꯤ ꯇꯧꯕꯅꯣ
ꯁꯤ ꯁꯤꯟꯇꯔꯆ ꯄꯅꯤ ꯂꯩꯕ꯭ꯔꯥ ꯂꯩꯇꯕ꯭ꯔꯥ ꯌꯦꯡꯕꯅꯦ
ꯏꯁꯤꯡ
ꯍ ꯍꯣꯢ ꯌꯥꯗ ꯚꯥꯏ ꯑꯃꯥꯗꯣ ꯑꯃꯗꯣ ꯑꯧ ꯂꯧꯊꯣꯛꯄ ꯌꯥꯗꯕ꯫
ꯑꯣ ꯑꯈꯣꯏ ꯂꯣꯏꯔꯒ ꯇꯧꯁꯦ꯫
ꯀꯩ ꯍꯥꯏꯕ꯫
ꯑꯈꯣꯏ ꯂꯣꯏꯔꯗꯤ ꯐꯩꯌꯦ ꯑ ꯇꯧꯁꯦꯔ ꯇꯧꯁꯦꯕꯀꯣ ꯂꯣꯏꯔꯗꯤ꯫
ꯀꯔꯤ ꯇꯧꯁꯦ ꯍꯥꯏꯕꯅꯣ꯫
ꯈꯪꯗꯦ ꯅꯪꯅ ꯏꯁꯤꯡ ꯌꯥꯗꯦ ꯍꯥꯏꯕ ꯅꯠꯇ꯭ꯔꯣ꯫
ꯅꯠꯇꯦ ꯑꯁꯤꯅ ꯑ ꯑꯩꯒꯤ ꯑꯪꯀꯜ ꯑꯃꯅꯀꯣ
ꯍꯥ꯫
ꯏꯁꯤꯡ ꯌꯦꯡꯕꯤꯌꯣ ꯏꯁꯤꯡ ꯂꯩꯕ꯭ꯔꯥ ꯁꯤꯟꯇꯦꯛꯁ ꯇꯥ ꯍꯥꯏꯕꯒꯤ ꯌꯦꯡꯕꯅꯦ꯫
ꯑꯣ ꯑꯣꯀꯦ ꯑꯣꯀꯦ꯫
ꯑꯗꯣ ꯑꯃꯗꯤ ꯑ ꯅꯤꯠ ꯊꯝꯕꯒꯤꯀꯣ ꯑꯃꯒꯤ ꯀꯣꯕꯔ ꯊꯝꯕꯒꯤ ꯂꯧꯊꯣꯛꯄ ꯍꯩꯇꯕ ꯑꯩꯗꯣ ꯑꯗꯨꯝ ꯍꯥꯏꯕꯅꯤꯗꯥ꯫
ꯑꯣ꯫
ꯑꯁ꯫
ꯀꯔꯤꯒꯤ ꯃꯀꯣꯟ ꯅꫭ ꯍꯣꯏ ꯁꯥꯑꯦ꯫ ꯁꯥꯑꯦ ꯑꯗꯨꯁꯨ ꯎꯄꯥꯏ ꯂꯩꯇꯦ꯫
ꯑꯗꯨꯅꯦ ꯑꯗꯣ ꯅꯪꯅꯤꯡꯉꯦ꯫
ꯀꯔꯤꯅꯣ꯫
ꯅꯪꯒꯤ ꯑ ꯕꯦꯛꯇ ꯌꯦꯡꯉꯣ꯫
ꯀꯔꯤ ꯇꯧꯕ꯭ꯔꯥ꯫
ꯅꯪꯅꯤꯡꯕꯅꯤꯗ꯫
ꯌꯥꯔꯦꯗ꯫
ꯗꯣ ꯑꯈꯣꯏꯒꯤ ꯏꯃꯥꯟꯅꯕꯤ ꯑꯃ ꯂꯩꯔꯤꯅ ꯑꯈꯣꯏ ꯊꯕꯥꯛ ꯇꯧꯃꯤꯟꯅꯕꯗꯣ ꯍꯣꯏ꯫ ꯑꯣ ꯃꯥꯗꯣ ꯎꯝ ꯌꯥꯝ ꯍꯩꯄꯥ ꯇꯧꯕ ꯑꯩ ꯒꯤ ꯃꯤꯠꯇ ꯎꯋꯦꯕ꯫
ꯑꯩꯗꯣ ꯑꯩ ꯑꯩꯗꯣ ꯅꯣꯡꯅꯤꯡꯃꯅꯤ ꯅꯪ ꯃꯥꯗꯣ ꯅꯨꯄꯥ ꯂꯥꯛꯑꯦ ꯌꯥꯝ ꯂꯥꯛꯑꯦ ꯍꯥꯏꯅꯥ꯫
ꯍꯣꯏ꯫
ꯑꯗꯨꯗ ꯁꯥꯔꯅ ꯌꯥꯝꯃꯦ ꯍꯥꯏꯕꯗꯣ ꯑꯗꯨꯝ ꯍꯥꯏꯕ ꯕꯥꯟꯗ ꯃꯥꯗꯣ ꯒꯦꯟ ꯇꯥꯗꯒ ꯍꯣꯏ ꯍꯣꯏ ꯑꯩꯁꯨ ꯅꫭꯡꯅꯤꯡꯕꯅꯦ꯫
ꯀꯔꯤꯅꯣꯅꯦ ꯑꯁꯤ ꯅꯨꯄꯤꯁꯦ ꯑꯩ ꯑꯗꯨꯝ ꯍꯥꯏ ꯗꫭ ꯅꯤ ꯅꯤꯡꯕꯅꯦ ꯍꯥꯏꯕꯅꯦ ꯑꯥ ꯈꯟꯕꯅꯦꯕꯥ꯫
ꯃꯍꯥ ꯎꯝ ꯃꯥꯗꯣ ꯈꯪꯗ꯭ꯔꯁ ꯁꯣ ꯑꯩꯈꯣꯏꯅ ꯍꯥꯏꯔꯗꯤ ꯑ ꯑꯗꯨꯝ ꯇꯧꯋꯦ꯫ ꯈꯪꯗꯕ ꯇꯧꯅꯤꯡꯗꯕ ꯂꯩꯌꯦ꯫
ꯍꯪꯅꯤꯡꯕꯅꯦ ꯚꯤꯠ ꯂꯩꯇ꯭ꯔꯦꯕ ꯑꯩꯗꯣ ꯃꯥꯒ ꯋꯥꯔꯤ ꯁꯅꯅꯤꯡꯗ꯭ꯔꯦꯕ ꯃꯥꯗꯣ ꯑꯗꯨꯝ ꯇꯧꯕꯅꯦ꯫
ꯎꯝ ꯑꯣ ꯑꯩ ꯑꯩꯗꯤ ꯑꯗꯨꯝ ꯇꯧ ꯑꯩꯗꯤ ꯌꯥꯝ ꯎꯠꯊꯣꯛꯈ꯭ꯔꯦ ꯎꯝ ꯃꯥ ꯃꯥ ꯃꯉꯣꯟꯗ ꯑꯗꯨꯝ ꯇꯧꯋꯦ ꯍꯥꯏꯕ꯫
ꯑꯗꯨꯅꯦ ꯑ ꯍꯥꯏꯗꯤ
ꯑꯗꯣ ꯑ ꯈꯔꯗꯤ ꯑꯩꯈꯣꯏꯁꯨ ꯈꯪꯇꯕꯗꯤ ꯌꯥꯝ ꯁꯥꯕꯗꯤ ꯃꯌꯥꯡ ꯃꯌꯥꯡ ꯈ꯭ꯋꯥꯏꯒꯤ ꯃꯐꯝꯗꯗꯤ ꯑꯗꯨꯝ ꯇꯧꯕ ꯌꯥꯗꯦ ꯑꯗꯨꯝ ꯃꯥꯗꯤ ꯃꯥꯁꯨ ꯑꯗꯨꯝ ꯍꯥꯏꯌꯦꯅ ꯍꯣꯏꯠ ꯆꯨꯝ ꯆꯨꯝꯕꯗꯤ ꯂꯩꯌ‌ꯦ ꯑꯗꯨꯁꯨ ꯑ ꯍꯦꯟ ꯃꯟꯕ ꯂꯩꯌꯦꯅꯥ
ꯑꯗꯨꯅꯦ ꯃꯥꯗꯣ ꯈꯪꯗ꯭ꯔꯁꯨ ꯑꯥ ꯑꯥ ꯂꯥꯟꯔꯁꯨꯀꯣ ꯑꯁꯤꯔꯥ ꯍꯥꯏꯅꯀꯣ ꯑꯗꯨꯝ ꯈꯪꯅꯤꯡꯕꯗꯣ ꯀꯔꯤ ꯍꯥꯏꯗꯨꯏꯅꯣ ꯑꯗꯨꯃꯥꯏ ꯇꯧꯋꯦ
ꯃꯥꯗ‌ꯣ
ꯍꯣꯏ
ꯑꯥ ꯈꯪꯗꯦ ꯎꯝ ꯑꯩꯈꯣꯏꯅ ꯑꯑ ꯃꯇꯝꯗ ꯊꯣꯛꯄ ꯃꯇꯝ ꯃꯇꯝꯗ ꯊꯣꯛꯄ ꯋꯥ ꯋꯥ ꯋꯥꯈꯜꯗꯁꯨ ꯑꯩꯗꯤ ꯑꯗꯨꯝ ꯈꯟꯕꯅꯤ ꯍꯥꯏꯕ ꯋꯥꯗꯣ
ꯍꯣꯏ
ꯑꯥ ꯀꯩꯅꯣ ꯑꯩꯈꯣꯏꯁꯨ ꯈꯪꯉꯦꯕ ꯃꯥꯗꯣ ꯍꯧꯖꯤꯛ ꯃꯃꯥꯒꯤ ꯋꯥꯈꯜꯗ ꯑꯗꯨꯝ ꯊꯣꯛꯑꯦ ꯍꯥꯏꯕꯗ
ꯉꯥꯡꯉꯣ ꯃꯈꯣꯏ ꯇꯥꯒꯅꯤ
ꯑꯥ ꯑꯩꯈꯣꯏꯁꯨ ꯈꯪꯔ‌ꯦꯕꯥ ꯑꯗꯨꯁꯨ ꯃꯥꯗꯣ ꯑꯗꯨꯝ ꯍꯥꯏꯔꯒ ꯂꯩꯑꯦ ꯑꯩꯗꯤ ꯑꯥꯔꯦ ꯑꯗꯣ ꯑꯗꯨꯝ ꯇꯥꯎꯕꯒꯤꯅꯤ ꯑꯩ ꯑꯦ ꯋꯥ ꯍꯥꯏꯅꯤꯡꯗꯕ ꯑꯔꯦ ꯍꯥꯏꯅ ꯑꯗꯨꯝ ꯑꯩꯒꯤ ꯑꯩꯒꯤ ꯃꯅꯨꯡꯗ ꯑꯗꯨꯝ ꯊꯝꯔꯒꯗꯤ ꯑꯩꯗꯤ ꯊ ꯑꯗꯨꯝ ꯇ‌ꯣ ꯇꯣꯛꯔꯒ ꯂꯩꯕꯅꯤ ꯑꯩꯗꯤ
ꯃꯥ ꯃꯥꯁꯨ ꯈꯪꯗ꯭ꯔꯗꯤ ꯑꯣ ꯑꯗꯨꯃꯥꯏꯟ ꯇꯧꯕ꯭ꯔꯥ ꯍꯥꯏꯕ ꯌꯥꯏꯅ ꯅ ꯇ꯭ꯔꯣ ꯑꯩ ꯈꯪꯉꯦ ꯈꯪꯉꯦ ꯑꯩꯁꯨ ꯈꯪꯉꯤꯅ ꯑꯗꯣ ꯃꯥ ꯑꯗꯨꯝ ꯍꯥꯏꯔꯩꯅꯦ
ꯑꯥ
ꯑꯩꯈꯣꯏ ꯄꯦꯛꯀꯤꯡ ꯇꯧꯕ ꯃ ꯃꯇꯝꯗ ꯃꯥ ꯃꯥꯅ ꯍꯥꯏꯕꯗꯣ ꯑꯩꯗꯤ ꯌꯥꯝ ꯋꯥꯗꯣ ꯉꯥꯡꯅꯤꯡꯗ꯭ꯔꯦꯕ
ꯑꯥ
ꯋꯥꯗ‌ꯣ ꯍꯥꯏꯅꯤꯡꯗ꯭ꯔꯦꯕ ꯑ ꯑꯩ ꯌꯥꯝ ꯇꯟꯕꯅꯦ ꯑꯩ ꯅꯪꯕꯨ ꯌꯦꯡꯕꯅꯦ ꯗ‌ꯣ ꯅꯪꯗꯤ ꯌꯦꯡꯁꯨ ꯌꯦꯡꯕꯤꯗꯦ ꯑꯩꯕꯨ
ꯑꯩ ꯑꯩ ꯅꯪꯉꯣꯟ ꯅꯪꯉꯣꯟꯗ ꯑꯗꯨꯝ ꯈꯔ ꯄꯦꯟ ꯇꯧꯕꯗꯣ ꯈꯪꯕ꯭ꯔꯣ
ꯈꯪꯗꯦ ꯑꯗꯨꯕꯨ ꯑꯩ ꯅꯪꯕꯨ ꯇꯧꯋꯤꯅ
ꯑꯩ ꯑꯩ ꯑꯩ ꯐꯥꯔꯁꯇ ꯇꯧꯕꯅꯤ ꯑꯗꯣ ꯅꯪꯁꯨ ꯑꯗꯨꯝ ꯇꯧꯕ ꯅꯪꯁꯣ ꯅꯪꯁ‌ꯣ ꯁꯦꯀꯦꯟꯗ ꯑꯗꯨꯝ ꯇꯧꯕ ꯑꯩ ꯇꯧꯕꯗꯣ ꯅꯪꯗꯤ ꯐꯤꯜ ꯇꯧꯗꯕ ꯃꯥꯜꯂꯦ ꯑꯗꯨꯗꯤ ꯑꯩꯁꯨ ꯀꯧꯕꯅꯦ ꯅꯪꯉꯣꯟꯗ
ꯑꯣ ꯑꯣ ꯑꯩꯗꯤ ꯈꯪꯗ꯭ꯔꯦ ꯑꯩꯗꯤ ꯅꯪꯕꯨ ꯇꯧꯔꯒ ꯅꯪꯗꯤ ꯌꯦꯡꯁꯨ ꯌꯦꯡꯕꯤꯗꯦ ꯑꯗꯨꯒꯤ ꯑ‌ꯣ ꯁꯤ ꯅꯨꯄꯤꯁꯦ ꯀꯔꯤꯒꯤꯅꯣ
ꯗꯨ ꯑꯗꯨꯝ ꯈꯟꯕꯅꯦ ꯑꯩꯗꯤ
ꯑꯩꯗꯣ ꯅꯉꯣꯟꯗꯣ ꯑꯗꯨꯝ ꯌꯦꯡꯔꯗꯤ ꯎꯝ ꯃꯥꯁꯨ ꯈꯔ ꯍꯣ ꯑꯗꯨꯒꯤ ꯍꯩ ꯈꯪꯗꯦꯗ
ꯑꯗꯣ ꯀꯔꯤ ꯍꯥꯏꯗꯣꯏꯅꯣ ꯃꯥꯗꯣ ꯃꯥ ꯃꯈꯥꯗ ꯂꯩ ꯂꯩꯔꯦ ꯍꯥꯏꯔꯣꯅ ꯍꯥꯏꯔꯒ ꯀꯣꯜ ꯇꯧꯔꯒ ꯑꯗꯨꯗ ꯀꯔꯤ ꯀꯔꯤ ꯇꯧꯕꯅꯣ ꯍꯥꯏꯅꯀꯣ ꯌꯥꯝ ꯀ꯭ꯌꯨꯔꯤꯌꯁ ꯑꯣꯏꯕꯗꯣ ꯑꯗꯨꯃꯥꯏꯅ ꯇꯧꯋꯦꯕ ꯍꯣꯏ ꯀ꯭ꯌꯨꯔꯤꯌꯁꯁꯨ ꯇꯧꯗꯣꯏꯅꯦ ꯑꯗꯨꯕꯨ ꯌꯥꯝ ꯂꯝ ꯍꯦꯟꯂꯦꯕ ꯃꯥꯒꯤꯗꯣ
ꯑꯥ ꯈꯪꯅꯤꯡꯕꯁꯨ ꯂꯩ ꯂꯩꯒ ꯂꯩꯕꯗꯤ ꯐꯩꯌꯦ ꯑꯗꯨ ꯑꯗꯨꯁꯨ ꯍꯦꯟꯃꯟꯕꯗꯣ ꯍꯦꯟꯃꯟꯕꯗꯣ
ꯃꯥꯒꯤꯗꯣ ꯑꯁ
ꯑꯥ ꯈꯪꯗꯦ ꯂꯣꯏꯅꯃꯛꯇꯅꯦ ꯃꯥ ꯃꯥꯗꯣ ꯃꯥꯒꯤ ꯍꯦꯜꯊ ꯀꯟꯁꯤꯌꯦꯁ ꯇꯧꯕꯗꯁꯨ ꯑꯥ ꯃꯐꯝ ꯈꯨꯗꯤꯡꯗꯅꯦ ꯃꯥꯗꯣ ꯈꯔ ꯍꯦꯟꯃꯟꯕ ꯂꯩꯌꯦ ꯍꯥꯏꯗꯤ
ꯑꯗꯨꯅꯦ ꯑꯗꯨꯅꯦ
ꯑꯩꯈꯣꯏꯗꯤ ꯑꯩꯈꯣꯏꯗꯤ ꯄ꯭ꯔꯤꯄꯦꯌꯔ ꯇꯧꯔꯛꯇ꯭ꯔꯒ ꯑꯗꯨꯝ ꯂꯩꯕ ꯀꯩꯅꯣ ꯎꯝ ꯐꯔꯁꯨ ꯐꯠꯇ꯭ꯔꯁꯨ ꯑꯗꯨꯝ ꯁꯛꯁꯦꯁ ꯇꯧꯗ꯭ꯔꯁꯨ ꯌꯥꯏ ꯍꯥꯏꯅ ꯍꯥꯏꯕ ꯃꯤ ꯂꯩꯌꯦꯅ ꯑꯗꯨꯒꯨꯝꯕ ꯃꯤ ꯃꯤ ꯃꯤꯒꯤ ꯃꯤꯝ ꯒꯤꯝ ꯋꯥꯈꯜꯗꯒꯤꯔꯥ ꯈꯪꯗꯦ ꯑꯗꯨꯁꯨ ꯃꯥꯗꯣ ꯈꯔ ꯍꯦꯟꯃꯟꯕ ꯑꯩꯗꯤ
ꯍꯦꯟꯃꯟꯕꯅꯦ ꯃꯥꯗꯣ ꯑꯗꯣ ꯊꯕꯛ ꯇꯧꯕꯗ ꯃꯤ ꯑꯅꯤ ꯑꯅꯤ ꯇꯧꯒꯅꯤ ꯍꯥꯏꯕ ꯅꯠꯇ꯭ꯔꯣ
ꯍꯣꯏ
ꯑꯩꯗꯤ ꯃꯥꯒ ꯇꯧꯃꯤꯟꯅꯅꯤꯡꯗꯦ
ꯑꯩꯈꯣꯏꯒꯤ ꯍꯥꯍꯥꯔꯅ ꯑꯃꯅ ꯍꯥꯏꯌꯦꯅ ꯅꯨꯄꯥ ꯑꯃꯒ ꯇꯧꯑꯣ ꯍꯥꯏꯔꯒ ꯍꯥꯏꯌꯨꯅ ꯑꯗꯨꯁꯨ ꯃꯥꯗꯣ ꯀꯔꯤꯒꯤꯅꯣ ꯍꯥꯏꯕꯗꯣ
ꯍꯣꯏ
ꯑꯗꯨꯃꯥꯏꯅ ꯍꯥꯏ ꯍꯥꯏꯗ꯭ꯔꯁꯨ ꯌꯥꯕꯅꯦ ꯍꯥꯏꯕꯅꯤꯗ ꯅꯠꯇ꯭ꯔꯣ
ꯃꯥꯗꯤ
ꯌꯥꯝ ꯍꯩꯄ ꯇꯧꯔꯒ ꯃꯥꯗꯣ ꯂꯩꯌꯦꯕ
ꯈꯪꯗꯦ ꯃꯥꯗꯣ ꯃꯥꯕꯨ ꯅꯨꯡꯁꯤꯕꯁꯨ ꯁꯥꯔ ꯁꯥꯔ ꯑꯥ ꯍꯥꯍꯥꯁꯨ ꯅꯨꯡꯁꯤꯌꯦꯅ
ꯍꯣꯏ ꯑꯗꯨꯒꯤ ꯃꯥꯜꯂꯦ
ꯀꯩꯅꯣ ꯅꯨꯄꯤ ꯑꯉꯝꯕ ꯑꯃ ꯂꯥꯛꯄꯀꯥꯟꯗ ꯅꯣꯏ ꯑꯅꯤꯗꯣ ꯅꯣꯏ ꯑꯅꯤꯗꯣ ꯅꯪ ꯅꯪꯕꯨꯅꯦ ꯍꯥꯏꯅ ꯀꯩꯅꯣ ꯖꯣꯛ ꯇꯧꯔꯒ ꯍꯥꯏꯌꯦꯅ
ꯀꯔꯤ ꯍꯥꯏꯕ
ꯑꯩ ꯑꯩ ꯑꯩꯕꯨ ꯂꯧꯔꯣ ꯍꯥꯏꯅꯀꯣ ꯑꯗꯨꯝ ꯍꯥꯏꯕꯗꯣ
ꯑꯥ ꯑꯗꯨꯗꯁꯨꯅꯦ ꯑꯩ ꯌꯥꯝ ꯁꯥꯎꯅꯤꯡꯕꯅꯦ ꯃꯉꯣꯟꯗ
ꯃꯥꯗꯣ ꯉꯁꯤ ꯉꯁꯤꯗꯒꯤ ꯅꯪꯁꯨ ꯅꯨꯡꯉꯥꯏꯕ ꯍꯧꯒꯅꯤ ꯍꯥꯏꯕꯗꯣ ꯑꯗꯨꯝ ꯃꯥꯅ ꯑꯗꯨꯝ ꯍꯥꯏꯕ ꯑꯩꯉꯣꯟꯗ
ꯑꯣ
ꯅꯨꯡꯉꯥꯏꯕ ꯍꯧꯒꯅꯤ ꯍꯥꯏꯕ ꯑꯩꯅ ꯅꯪꯗꯤ ꯑꯗꯣ ꯑꯗꯣ ꯅꯪꯗꯤ ꯅꯨꯡꯉꯥꯏꯔꯒ ꯂꯩꯔ ꯅꯨꯡꯉꯥ ꯅꯨꯡꯉꯥꯏꯔꯒ ꯑꯗꯨꯝ ꯂꯩꯕ꯭ꯔꯥ ꯍꯥꯏ ꯑꯩꯅ ꯍꯪꯕ꯫ ꯑꯩꯁꯨ ꯇꯧꯒꯦ ꯇꯧꯕꯅꯦ ꯑ
ꯍꯥ ꯑꯗꯣ ꯃꯥ ꯀꯔꯤ ꯍꯥꯏꯕ꯭ꯔꯥ꯫
ꯋꯥ ꯑꯃꯗꯁꯨ ꯍꯥꯏꯗꯦ꯫
ꯃꯥꯗꯤ ꯌꯥꯝ ꯅꯨꯡꯉꯥꯏꯕ ꯃꯥꯜꯂꯦ꯫
ꯍꯣꯏ ꯅꯨꯡꯉꯥꯏꯕ ꯃꯥꯜꯂꯦ ꯃꯣꯏ ꯃꯥꯗꯤ꯫
ꯍꯣꯏ
ꯑꯩꯈꯣꯏꯅ ꯖꯨꯂꯦꯁꯀꯥ ꯀꯥꯕꯒꯤꯔꯥ ꯈꯪꯗꯦ ꯒꯌ꯭ꯥꯟ ꯇꯥꯗꯦ꯫
ꯀꯥꯕ ꯃꯥꯜꯂꯦ ꯑꯩꯈꯣꯏꯅꯤꯁꯨ ꯈꯪꯗ꯭ꯔꯦ ꯑꯗꯨꯃꯥꯏꯟ ꯇꯧꯕ꯭ꯔꯥ꯫ ꯑꯗ ꯅꯨꯄꯥ ꯑꯃꯒ ꯊꯕꯛ ꯇꯧꯃꯤꯟꯅꯑꯣ ꯍꯥꯏꯕꯗ ꯃꯥꯁꯨ ꯑ ꯑꯧ ꯌꯥꯏꯗ ꯀꯔꯤꯁꯣ ꯀꯥꯏꯗꯦ ꯍꯥꯏꯕ ꯌꯥꯏ ꯕ ꯌꯥꯏ ꯍꯥꯏꯕ ꯅꯠꯇ꯭ꯔꯣ꯫
ꯍꯣꯏ
ꯃꯥꯗꯣ ꯀꯔꯤꯒꯤꯅꯣ ꯑꯗꯨꯃꯥꯏꯅ ꯍꯥꯏ ꯍꯣꯏ
ꯉꯥꯁꯤꯁꯣ ꯑ ꯑꯥ ꯃꯥꯥ ꯁꯔ ꯗꯣꯛꯇꯔꯗꯣ
ꯍꯣꯏ
ꯀꯩꯅꯣ ꯑ ꯍꯥꯍꯥ ꯉꯥꯛꯇꯕ ꯍꯥꯍꯥ ꯕꯨ ꯑꯗꯨꯝ ꯀꯥꯎꯔꯒ ꯂꯥꯏꯕꯒꯤ ꯅꯨꯄꯥ ꯑꯃꯗꯣ꯫
ꯍꯣꯏ ꯍꯣꯏ
ꯄꯥꯎꯕ ꯆꯥꯎꯕ ꯅꯨꯄꯥ ꯑꯃꯗꯣ꯫
ꯍꯣꯏ ꯗꯤꯀꯣ ꯍꯣꯢ꯫
ꯑꯣ ꯑꯗꯣ ꯃꯥꯕꯨ ꯃꯥꯕꯨ ꯃꯤꯡꯗꯣ ꯗꯣ ꯃꯥꯗꯣ ꯑꯗꯨꯝ ꯀꯧꯔꯒ ꯂꯩꯌꯦꯕ꯫
ꯍꯣꯏ
ꯑꯗꯨ ꯃꯥꯁꯨ ꯑꯗꯨꯝ ꯇꯧꯋꯦ ꯑꯗꯨ ꯍꯥꯍꯥꯁꯨ ꯃꯥꯕꯨ ꯑꯗꯨꯝ ꯇꯧꯋꯦ ꯑꯗꯨꯝ ꯒꯦ ꯀꯩꯅꯣ ꯃꯥꯕꯨ ꯃꯥꯗꯣ ꯑꯝ ꯌꯥꯝ ꯅꯨꯡꯉꯥꯏꯕ ꯀꯥꯕ ꯃꯥꯜꯂꯦꯕ꯫
ꯅꯨꯡꯉꯥꯏꯌꯦꯕ ꯃꯥꯜꯂꯦ ꯍꯣꯏ꯫
ꯑꯗꯣ ꯉꯁꯤꯁꯣ ꯎꯝ ꯀꯩꯅꯣ ꯄꯨꯔꯛꯑꯣ ꯍꯥꯏꯕ꯫
ꯀꯔꯤꯅꯣ?
ꯑꯥ ꯗꯤ ꯅꯥ ꯑꯩꯈꯣꯏꯒꯤ ꯑꯦꯁ ꯄꯤ ꯑꯣ ꯌꯦꯡ ꯌꯦꯡꯕꯗꯣ ꯑꯗꯨꯒꯤ ꯑ ꯑꯗꯨꯒꯤꯗꯣ ꯄꯨꯔꯛꯑꯣ ꯍꯥꯏꯕ ꯑꯩ ꯑꯩ ꯆꯠꯈ꯭ꯔꯦꯕ ꯑꯗꯣ ꯃꯥ ꯃꯥ ꯃꯥꯗꯣ ꯗꯤ ꯗꯣ ꯃꯥꯕꯨꯁꯨ ꯆꯠꯂꯣ ꯍꯥꯏꯕ ꯃꯥꯜꯂꯦꯕ ꯑꯩꯒ ꯑꯗꯨꯒꯤ ꯎꯝ ꯃꯥꯗꯣ ꯂꯥꯛꯔꯒ ꯑꯝ ꯅꯪ ꯆꯠꯈ꯭ꯔꯦ ꯑꯗꯨꯁꯨ ꯃꯥꯗꯣ ꯑꯗꯨꯝ ꯆꯠꯂꯣ ꯆꯠꯂꯣ ꯍꯥꯏꯔꯒ ꯑ ꯑꯩꯒꯤ ꯊꯥꯖꯇꯕ ꯂꯩꯕꯒꯨꯝ ꯇꯧꯕ ꯗꯤꯅ ꯑꯩꯕꯨ ꯊꯥꯖꯠꯇꯦ ꯍꯥꯏꯅ ꯇꯧꯕ ꯃꯥꯟꯕꯗꯣ꯫ ꯃꯥ ꯃꯥ ꯑꯩꯒꯤ ꯋꯥꯈꯜꯅꯔꯥ ꯈꯪꯗꯦ ꯑꯗꯨꯁꯨ ꯑꯩꯗꯣ ꯑꯁ ꯑꯗꯨꯝ ꯃꯥꯗꯣ ꯂꯥꯛꯔꯒ
ꯇꯣ
ꯑ ꯑꯣ ꯑꯝ ꯃꯥꯅ ꯎꯝ ꯑꯗꯨꯝ ꯆꯠꯂꯣ ꯍꯥꯏꯅ ꯑꯗꯨꯝ ꯑꯗꯨꯝ ꯇꯥꯎꯕ ꯍꯥꯏꯅ ꯃꯥꯗꯣ ꯂꯥꯛ ꯄ ꯑꯗꯣ ꯑꯝ ꯃꯥꯗꯣ ꯎꯝ ꯀꯩꯅꯣ ꯐꯥꯁꯇ ꯑꯗꯨꯝ ꯆꯠꯂꯒ ꯍꯪꯔꯒ ꯄꯥꯏꯔꯒ ꯄꯥꯏꯔꯒ ꯂꯥꯛꯄ ꯑꯩꯅ ꯈꯔ ꯃꯥꯅ ꯆꯠꯈꯕꯒꯤ ꯑꯩ ꯑꯩꯗꯣ ꯑꯩꯁꯨ ꯑꯩꯁꯨ ꯃꯥꯒ ꯆꯥꯅꯤꯡꯅ ꯆꯠꯃꯤꯅꯤꯡꯗꯦꯕ ꯑꯗꯨꯒꯤ ꯑꯩꯅ ꯈꯔ ꯁ꯭ꯂꯣ ꯗꯥꯎꯟ ꯇꯧꯕ ꯑꯗꯨꯝ ꯇꯥꯎ ꯆꯔꯒ ꯑꯩꯅ ꯃꯥꯗꯣ ꯂꯥꯛꯑꯣ ꯍꯥꯏꯅ ꯑꯗꯨꯝ ꯍꯥꯏꯕ ꯑꯩꯗꯣ ꯑꯩꯗꯣ ꯑꯣ ꯑꯗꯨꯝ ꯌꯦꯡ ꯑꯩꯗꯣ ꯃꯥ ꯃꯅꯥꯛꯇ ꯂꯥꯛꯇ꯭ꯔꯒꯀꯣ ꯑꯩ ꯑꯗꯨꯝ ꯇꯣꯞꯄ ꯑꯗꯨꯒꯤ ꯃꯥꯗꯣ ꯉꯥꯏꯔꯒ ꯁꯦ ꯅꯪ ꯅꯪ ꯄꯤꯌꯣ ꯍꯥꯏꯕ ꯗꯤꯕ ꯑꯗꯨꯒꯤ ꯎꯝ ꯑꯩ ꯄꯤꯅꯤꯡꯗꯦ ꯑꯗꯨꯝ ꯅꯨꯡ ꯄꯤꯌꯣꯝ ꯅꯨꯡ ꯄꯤꯌꯣ ꯍꯥꯏꯕ ꯑꯗꯨꯒꯤ ꯃꯥꯗꯣ ꯁꯤ ꯑꯣꯛꯁꯤꯖꯦꯟꯒꯤ ꯑꯣꯛꯁꯤꯖꯦꯟ ꯌꯦꯡꯕꯗꯣ ꯑꯣꯛꯁꯤꯖꯦꯟ ꯂ‌ꯦꯕ‌ꯦꯜ ꯌꯦꯡꯕꯗꯣ ꯑꯩꯈꯣꯏꯒꯤ ꯈꯨꯠꯇ ꯂꯩ ꯊꯝꯃꯒ ꯑꯗꯨ ꯑꯗꯨ ꯗꯤꯚꯥꯏꯁ ꯁꯣꯇꯥ ꯋꯥ ꯑꯄꯤꯛꯄꯗꯣ
ꯍꫭꯏ
ꯑꯗꯨꯅꯦꯕ ꯑꯗꯣ ꯅꯪ ꯄꯤꯌꯣ ꯍꯥꯏꯕ ꯑꯩ ꯑꯩ ꯑꯥ ꯏꯖꯤꯒꯤꯗꯣ ꯂꯧꯑꯣ ꯂꯧ ꯂꯧꯔꯒ ꯆꯠꯀꯦ ꯃꯥꯅ ꯃꯥꯗꯣ ꯑꯗꯨꯝ ꯍꯥꯏꯄ ꯍꯥꯏꯕ ꯑꯩꯁꯨ ꯑꯩꯁꯨ ꯆꯠꯀꯅꯤ ꯍꯥꯏꯅ ꯑꯩꯅ ꯂꯥꯎꯑꯣ ꯅꯪ ꯅꯪ ꯅꯪ ꯄꯤꯌꯣ ꯍꯥꯏꯅ ꯑꯗꯨꯝ ꯑꯩꯅ ꯉꯥꯎꯕ ꯑꯗꯨꯒꯤ ꯃꯥꯗꯣ ꯆꯥꯡ ꯆꯥꯡꯕꯅꯦ ꯀꯩꯅꯣ ꯃꯥꯗꯨ ꯃꯥ ꯃꯣꯏꯒꯤ ꯐꯦꯚꯔꯅ ꯈꯪꯗꯦ ꯃꯣꯏꯒꯤ ꯁꯛ ꯗ ꯃꯥꯅ ꯈꯪꯗꯦ ꯄꯔꯐꯦꯛ ꯇꯧꯅꯤꯡꯕ ꯍꯥꯏꯕ ꯂꯩꯕ꯭ꯔꯥ ꯑꯗꯣ ꯑꯗꯣ ꯒꯦꯟ ꯇꯥꯕ꯭ꯔꯥ ꯑꯩ ꯍꯥꯏꯕꯗꯣ ꯃꯣꯏꯒꯤ ꯃꯣꯏꯒꯤ ꯃꯅꯥꯛꯇ ꯍꯥꯏꯗꯧꯔꯥ ꯍꯥꯏꯗꯣꯏꯔꯥ
ꯑꯩ ꯑꯩ ꯍꯥꯏꯒꯦꯀꯣ ꯃꯈꯣꯏꯒꯤ ꯃꯃꯥꯡꯗ ꯃꯥꯗꯣ ꯌꯥꯝ ꯍꯩꯕ ꯍꯣꯏ ꯃꯌꯥꯝ ꯍꯥꯏꯕ ꯀꯔꯤ ꯍꯥꯏꯗꫭꯏꯅꯣ ꯌꯥꯝ ꯀꯔꯤ ꯍꯥꯏꯗꫭꯏꯅꯣ ꯌꯥꯝ ꯀꯔꯤ ꯍꯥꯏꯗꫭꯏꯅꯣ ꯑꯗꯨꯝꯥꯏꯅ ꯇꯧꯕꯗꯣ ꯌꯥꯝ ꯇꯥꯎ ꯍꯣꯏ
ꯇꯥꯟꯈ꯭ꯔꯦ ꯑꯥ
ꯃꯈꯣꯏ ꯂꯩꯇ꯭ꯔꯕ ꯃꯇꯨꯡꯗꯗꯤ ꯀꯔꯤ ꯍꯥꯏꯗꯅꯣ ꯑꯩꯈꯣꯏꯅ ꯑꯗꯨꯝ ꯇꯧꯕ
ꯎꯝ ꯈꯪꯗ‌ꯦ ꯈꯪꯗ‌ꯦ ꯑꯩ ꯑꯩꯗꯤ